ꯑ ꯍꯣꯏ
ꯑꯩꯅ ꯍꯥꯏꯔꯤꯗꯣ ꯑꯩ ꯍꯥꯏꯔ ꯀꯥꯟꯗ ꯑꯩ ꯑꯩ ꯍꯥꯏꯕꯗꫭ ꯇꯥꯍꯧꯕ꯭ꯔꯥ
ꯇꯥꯏ ꯇꯥꯏ
ꯑꯩꯗꯤꯅꯦ ꯅꯨꯄꯥ ꯀꯅꯥꯁꯨ ꯅꯨꯡꯁꯤ ꯗ꯭ꯔꯤꯌꯦ ꯃꯥꯗꯣ ꯑꯍꯥꯟꯕ ꯑꯣꯏꯅ ꯅꯨꯡꯁꯤꯌꯦꯕꯀꯣ ꯑꯩ ꯎꯝ ꯑꯩꯒꯤ ꯑꯦꯛꯁ ꯂꯩ ꯇ꯭ꯔꯤꯌꯦ ꯑꯩ ꯅꯨꯄꯥꯕꯨ ꯑꯩꯒꯤ ꯑꯥ ꯈꯪꯅꯕ ꯑꯩꯈꯣꯏꯒꯤ ꯁꯥꯏꯕꯨ ꯌꯥꯝ ꯅꯨꯡꯁꯤꯌꯦ ꯑꯗꯨꯒ ꯑ ꯑꯩ ꯑꯩꯗꯤꯅꯦ ꯑ ꯅꯨꯡꯁꯤꯈ꯭ꯔꯥꯗꯤ ꯐꯖꯅꯥ ꯅꯨꯡꯁꯤꯕ ꯑꯗꯨꯅꯤ ꯑꯩꯅ ꯄꯪꯈꯥꯏ ꯍꯥꯏꯕ ꯋꯥꯅꯤꯀꯣ ꯎꯝ ꯅꯪꯕꯨ ꯂꯥꯛꯅꯔꯒ ꯑꯩꯅ ꯄꯪꯍꯥꯏ ꯍꯥꯏꯕ ꯋꯥꯅꯤ
ꯏꯁ ꯑꯦ ꯈꯪꯉꯤ ꯈꯪꯉꯤ ꯈꯪꯉꯤ ꯈꯪꯉꯦ ꯈꯪꯉꯦ ꯈꯪꯉꯦ
ꯋꯥ ꯍꯥꯏꯅꯤꯡꯉꯥꯏ ꯂꯩꯇꯕꯤꯒꯤꯅꯦ ꯑꯩꯅ ꯀꯩꯅꯣ
ꯈꯪ ꯅꯪ ꯎꯝ ꯈꯟꯗꯛ ꯍꯟꯗꯛ ꯍꯟꯗꯛ ꯀꯣꯂꯦꯖ ꯀꯥꯔꯤꯔꯣ
ꯑꯩꯗꯤ ꯇ꯭ꯔꯦꯅꯤꯡ ꯆꯠꯂꯦ ꯆꯠꯄ ꯂꯣꯏꯔꯦ ꯑꯃꯨꯛꯀ ꯑꯦꯝ ꯑꯦꯁ ꯁꯤ ꯇꯥꯎꯅꯤꯡꯉꯥꯏ ꯇꯧꯋꯦ
ꯏꯁ ꯌꯥꯝ ꯐꯩꯅꯦ ꯑꯗꯨꯗꯤ
ꯎꯝ꯫
ꯌꯥꯗꯦ ꯐꯩ ꯐꯩ ꯇꯧꯍꯧꯋꯦ ꯇꯧ ꯇꯧ ꯃꯤ ꯑꯣꯏꯅꯕ ꯇꯧꯒꯗꯕꯥ
ꯍꯣꯏ
ꯑꯗꫭ
ꯎꯝ꯫
ꯑꯩꯗꯤꯒꫭ
ꯎꯝ꯫
ꯅꯨꯄꯤꯅ ꯇꯣꯂꯣꯞ ꯆꯥꯔꯒ ꯅꯨꯄꯥ ꯅꯨꯄꯥ ꯏꯃꯨꯡ ꯑꯃꯗ ꯇꯣꯂꯣꯞ ꯆꯥꯕ ꯑꯃ ꯂꯩꯔꯗꯤ ꯌꯥꯔꯦꯀꯣ
ꯎꯝ
ꯅꯨꯄꯥꯁꯨ ꯇꯣꯂꯣꯞ ꯆꯥꯏ ꯅꯨꯄꯤꯁꯨ ꯎꯝ ꯇꯣꯂꯣꯞ ꯆꯥꯔꯗꯤ ꯌꯨꯝ ꯂꯩꯅꯕ ꯃꯤ ꯂꯩꯇ꯭ꯔꯦꯅꯥ
ꯍꯣꯏ
ꯑꯗꯣꯅ ꯑꯩ ꯇꯁꯦꯡꯅ ꯍꯥꯏꯗꯤ ꯅꯨꯄꯤꯅ ꯇꯣꯂꯣꯞ ꯆꯥꯔꯗꯤ ꯍꯣꯏ ꯂꯩꯁꯥꯕꯤ ꯂꯩꯁꯥꯕꯤꯗꯗꯤ ꯍꯣꯏ ꯆꯥꯔꯁꯅꯨ ꯌꯨꯝ ꯄꯥꯜꯂꯗꯤ ꯇꯂꯣꯞ ꯆꯥꯅꯕꯁꯦ ꯑꯩ ꯑꯩꯗꯤ ꯑꯩ ꯑꯩꯅ ꯆꯥꯔꯗꯤ ꯌꯥꯔꯦ ꯈꯟ ꯃꯤꯅꯦ ꯑꯩꯗꯤ
ꯑꯩꯗꯤꯅꯦ ꯑꯅꯤꯃꯛ ꯆꯥ ꯆꯥꯒꯗꯕꯅꯤ ꯑꯩꯗꯤ ꯈꯟꯕꯅꯦ
ꯑꯗꯨꯗꯤ ꯍꯣꯏ ꯑꯅꯤ ꯃꯁꯨ ꯐꯩꯌꯦ ꯑꯗꯨꯗꯤ ꯌꯨꯝꯗ ꯀꯅꯥꯅ ꯇꯧꯍꯧꯗꯣꯕ ꯊꯕꯛꯁꯤꯡꯗꯤ
ꯍꯣ ꯅꯨꯄꯤꯅ ꯅꯨꯄꯤꯁꯨ ꯇꯧꯒꯅꯤ ꯅꯨꯞ ꯄꯥꯅꯁꯨ ꯇꯧꯒꯅꯤ ꯄꯨꯟꯅ ꯇꯧꯗꯣꯏꯅꯦ ꯀꯩꯅꯣ ꯅꯨꯄꯤꯅ ꯈꯛ ꯇꯧꯕ ꯌꯥꯗꯦ
ꯇꯨ ꯇꯨꯝ ꯄꯨꯟꯅ ꯇꯧꯗꯕꯗꯣ ꯋꯥꯏꯗꯅ
ꯋꯥ ꯑꯔꯣꯏ
ꯑꯃꯨꯛ ꯊꯕꯛ ꯑꯃꯨꯛ ꯆꯠꯂꯦ ꯊꯕꯛꯅ ꯋꯥꯔ ꯀꯥꯟꯅ ꯍꯜꯂꯑꯒ ꯆꯥꯛ ꯏꯟꯖꯥꯡ ꯊꯣꯡ ꯍꯦ
ꯄꯤꯅ ꯊꯕꯛ ꯇꯧꯗ꯭ꯔꯗꯤꯅꯦ ꯅꯨꯄꯥꯈꯣꯏꯁꯦ ꯎꯁꯤꯠꯇꯦꯕꯀꯣ ꯑꯗꯨꯒ ꯅꯨꯄꯥ ꯅꯨꯄꯤꯁꯨꯅꯦ ꯅꯨꯄꯥ ꯊꯥ ꯑꯥ ꯊꯕꯛ ꯇꯧꯗ꯭ꯔꯗꯤ ꯎꯁꯤꯠꯇꯝꯅꯦꯕ ꯎꯝ ꯎꯝ ꯑꯁꯦꯡꯕꯅꯦ ꯀꯩ ꯑꯥꯏꯁ ꯀꯥꯏꯅ
ꯍꯨꯝ ꯑꯞ ꯑꯩꯈꯣꯏ ꯄꯥ ꯑꯗꯨꯗꯤ ꯏꯁ ꯏꯁꯥ ꯎꯝ ꯍꯥꯏꯔꯣ ꯍꯥꯏꯔꯣ
ꯍꯥꯏꯔꯣ ꯍꯥꯏꯔꯣ ꯅꯪ ꯍꯥꯏꯔꯣ ꯍꯥꯟꯅ
ꯑ ꯅꯪ ꯍꯥꯟꯅ ꯍꯥꯏꯔꯣ
ꯅꯪ ꯍꯥꯏꯔꯣ ꯍꯥꯟꯅ
ꯑꯩ ꯑꯩ ꯍꯥꯟꯅ ꯍꯥꯏꯔꯤꯁꯤꯗꯤ ꯑꯩꯅ ꯍꯥꯏꯔꯛꯄꯅꯤꯅꯦ ꯁꯤꯗꯤ
ꯑꯣ ꯑꯗꯣ ꯑꯩꯗꯤꯅꯦ ꯅꯨꯄꯥꯁꯨ ꯅꯨꯄꯤꯁꯨ ꯑꯃꯨꯛ ꯑꯅꯤꯃꯛ ꯊꯕꯛ ꯇꯧꯒꯗꯕ ꯑꯗꯨꯒꯅꯦ ꯑꯥ ꯊꯕꯛꯁꯨ ꯄꯨꯟꯅ ꯌꯨꯝꯗꯁꯨ ꯄꯨꯟꯅ ꯁꯨꯒꯗꯕ ꯑꯗꯨꯕꯨ ꯅꯨꯄꯤꯅꯗꯤ ꯈꯔ ꯍꯦꯟꯅ ꯁꯨꯕꯗꯤ ꯅꯨꯄꯤ ꯑꯗꯨꯝ ꯅꯨꯄꯤꯒꯤ ꯊꯕꯛ ꯍꯥꯏꯔꯤꯖꯤ ꯍꯥꯏꯕꯗꯤ ꯑꯩ ꯍꯥꯏꯕ ꯍꯩꯇꯦ ꯅꯨꯄꯤꯅꯗꯤ ꯈꯔ ꯑꯗꯨꯝ ꯁꯨꯑꯦꯅ ꯌꯨꯝꯒꯤ ꯊꯕꯛꯕꯨꯗꯤ ꯑꯗꯨ ꯑꯣꯏꯔꯁꯨ ꯑ ꯅꯨꯄꯥꯅꯁꯨ ꯊꯕꯛ ꯃꯇꯦꯡ ꯄꯥꯡꯕꯤꯒꯗꯕ ꯑꯗꯨꯒ ꯅꯨꯄꯤꯁꯨ ꯅꯨꯄꯥꯁꯨ ꯑꯃꯨꯛ ꯑꯥ ꯊꯕꯛ ꯇꯧꯒꯗꯕ ꯅꯠꯇ꯭ꯔꯗꯤ ꯑꯥ ꯌꯥꯔꯣꯏ
ꯌꯥꯔꯣꯢ ꯎꯝ ꯐꯩ ꯐꯩ ꯍꯥꯢ ꯑꯗꯨꯁꯨ ꯌꯥꯏ
ꯌꯨꯝ ꯌꯨꯝꯗ ꯂꯩꯔꯁꯨ ꯅꯨꯄꯥꯒꯤ ꯊꯕꯛ ꯅꯨꯄꯤꯒꯤ ꯊꯕꯛ ꯂꯩꯌꯦꯅ ꯌꯨꯝꯗꯁꯨ ꯑꯗꯨꯗꯨꯅ ꯑꯥ ꯅꯨꯄꯥꯅ ꯅꯨꯄꯥꯒꯤ ꯊꯕꯛ ꯇꯧꯒꯗꯕ ꯅꯨꯄꯤꯅ ꯅꯨꯄꯤꯒꯤ ꯊꯕꯛ ꯇꯧꯒꯗꯕ ꯑꯗꯨꯒ ꯊꯕꯛ ꯆꯠꯄꯁꯨ ꯅꯨꯄꯤꯁꯨ ꯅꯨꯄꯥꯁꯨ ꯊꯕꯛ ꯇꯧꯒꯗꯕ ꯑꯗꯨ ꯑꯣꯏꯔꯗꯤ ꯄꯥꯢꯁꯥ ꯄꯥꯏꯔꯦꯗꯅ ꯌꯥꯔꯦ ꯑꯗꯨ ꯑꯣꯏꯔꯗꯤ
ꯅꯪ ꯄꯩꯁꯥ ꯄꯥꯏꯅꯤꯡꯕ꯭ꯔꯣ ꯏꯅꯥ ꯈꯨꯨꯟꯅꯤꯡꯕ꯭ꯔꯣ
ꯏꯅꯥ ꯈꯨꯟꯅꯤꯡꯗꯦ ꯑꯥ ꯑꯗꯨ ꯂꯩ ꯂꯩꯇ꯭ꯔꯒ ꯃꯤꯉꯣꯟꯗꯒꯤ ꯑꯥ ꯋꯥꯏ ꯋꯥꯏꯔꯒ ꯇꯥꯎꯕꯗꯨꯗꯤ ꯄꯥꯝꯗꯦ
ꯑꯗꯨꯗꯤ ꯄꯥꯝꯗꯕ ꯉꯥꯛꯇꯅꯦ ꯄꯩꯁꯥ ꯄꯥꯏꯔꯤꯀꯣ
ꯎꯝ
ꯋꯥꯈꯜ ꯇꯣꯉꯥꯟꯅ ꯂꯥꯛꯀꯅꯤ
ꯀꯔꯤ
ꯑꯩꯁ ꯄꯩꯁꯥ ꯍꯧꯖꯤꯛ ꯈꯪꯉꯤꯕꯅꯤ ꯏꯅꯥꯛ ꯈꯨꯟꯕ ꯃꯤꯁꯤꯡꯁꯦ ꯌꯦꯡꯕꯥꯀꯥꯟꯗ ꯈꯪꯗ꯭ꯔꯣ ꯅꯪ
ꯋꯥꯈꯜꯇꯣ ꯉꯥꯏꯔꯣꯏꯗ ꯃꯤ ꯃꯤꯗꯒꯤ ꯂꯩꯌꯦ ꯑꯗꯨꯕꯨꯗꯤ
ꯄꯩꯁꯥꯕꯨ ꯄꯥꯏꯔꯗꯤ ꯍꯣꯏ ꯃꯤ ꯃꯤꯗꯒꯤ ꯂꯩꯌꯦ ꯑꯗꯨꯁꯨ ꯉꯝꯃꯣꯏ
ꯑꯗꯨꯕꯨ ꯄꯩꯁꯥ ꯄꯥꯏꯌꯦ ꯄꯩꯁꯥ ꯄꯥꯏꯔꯦ ꯍꯥꯏꯗꯅ ꯎꯝ ꯃꯣꯏꯒꯤ ꯏꯃꯨꯡꯈꯣꯏꯁꯨ ꯄꯩꯁꯥ ꯄꯥꯏꯕ ꯃꯤ ꯃꯉꯣꯟꯗ ꯈꯛꯇ ꯍꯥꯡꯕ꯭ꯔꯗꯤ ꯌꯥꯔꯣꯏꯌꯦ ꯑꯗꯨꯕꯨꯁꯨ ꯑꯗꯨꯕꯨꯗꯣ ꯑꯗꯨꯕꯨꯁꯨ ꯑꯗꯣ ꯎꯝ ꯃꯤ ꯑꯃ ꯑꯃꯒꯤ ꯃꯤ ꯏꯃꯨꯡꯗꯁꯨ ꯃꯤ ꯑꯃ ꯑꯃꯅ ꯃꯤ ꯃꯁꯥ ꯃꯁꯥꯅ ꯑꯟꯗꯔꯁꯇꯦꯟꯗꯤꯡ ꯇꯧꯕ ꯇꯧꯒꯗꯕꯅꯦ ꯑꯗꯨ ꯅꯠꯇ꯭ꯔꯗꯤꯅꯦ ꯀꯩꯅꯣ ꯏꯃꯨꯡ ꯑꯣꯏꯔꯁꯨꯅꯦ ꯄꯤꯁ ꯂꯩꯔꯣꯏ
ꯎꯝ
ꯃꯤ ꯑꯃꯕꯨ ꯑꯃꯕꯨ ꯌꯦꯡꯅꯤꯡꯗꯕ ꯇꯧꯕ ꯑꯗꯨꯝ ꯇꯧꯔꯅꯤ ꯅꯠꯇ꯭ꯔꯗꯤ
ꯄꯩꯁꯥ ꯂꯩꯔ ꯑꯗꯨꯃꯥꯏ ꯇꯧꯕ ꯍꯧꯔꯅꯤ ꯆꯨꯝꯃꯦ ꯆꯨꯝꯃꯦ ꯄꯩꯁꯥ ꯂꯩꯗꯤꯀꯣ
ꯑꯥ
ꯑꯩꯉꯣꯟꯗ ꯄꯩꯁꯥ ꯄꯩꯁꯥ ꯑꯩꯕꯨ ꯏꯅꯥ ꯈꯨꯜꯂꯗꯤꯀꯣ
ꯎꯝ
ꯃꯥꯒꯤ ꯋꯥꯈꯜꯁꯨ ꯍꯣꯡꯂꯛꯀꯅꯤ ꯂꯤꯛꯄꯁꯨ ꯍꯧꯔꯅꯤ ꯃꯤꯕꯨꯁꯨ ꯍꯟꯊꯅ ꯌꯦꯡꯕ ꯍꯧꯔꯅꯤ ꯍꯣꯏ ꯑꯗꯨꯃꯥꯏꯅ ꯇꯧꯕꯅꯤ ꯍꯧꯖꯤꯛꯀ ꯍꯧꯖꯤꯛ ꯍꯧꯖꯤꯛ ꯏꯅꯥꯛ ꯈꯨꯟꯕ ꯃꯤꯁꯤꯡꯁꯦ ꯀꯅꯥ ꯃꯤ ꯐꯠꯇꯕꯒ ꯑꯌꯥꯝꯕꯅ ꯑꯣꯏꯗꯣꯏꯅꯤ ꯃꯣꯏ ꯃꯄꯥꯟꯗꯗꯤ ꯐꯕ ꯁꯥꯕ ꯃꯅꯨꯡꯗꯗꯤꯀꯣ ꯑꯩ ꯍꯩꯅꯧ ꯃꯄꯥꯟꯗꯗꯤ ꯐꯖꯔꯒ ꯃꯅꯨꯡꯗ ꯇꯤꯟ ꯆꯥꯕꯗ ꯑꯗꯨꯒꯨꯝꯕ ꯑꯗꯨꯒꯨꯝꯕ ꯆꯞ ꯃꯥꯟꯅꯕꯅꯤ
ꯏꯁ ꯏꯁ ꯏꯁ ꯋꯥꯗꯤ ꯎꯝ ꯐꯔꯦ ꯐꯩ ꯅꯪꯒꯤ ꯗꯥꯏꯂꯣꯛꯁꯤꯗꯤ ꯐꯩ ꯐꯩ
ꯍꯩꯅꯧ ꯍꯥꯏꯔꯤ ꯅꯨꯄꯤꯕꯨ ꯄ꯭ꯔꯃꯥꯟ ꯑꯗꯨꯝ ꯃꯤ ꯃꯤꯗꯩꯒꯁꯨ ꯅꯣꯏ ꯃꯤ ꯍꯧꯖꯤꯛ ꯆꯥꯃꯗꯀꯣ
ꯎꯝ
ꯆꯥꯝꯃꯗꯗꯤ ꯅꯥꯏꯟꯇꯤꯃꯨꯛꯇꯤ ꯐꯠꯇꯕ ꯑꯌꯥꯝꯕ ꯑꯣꯏꯕꯅꯤ
ꯑꯗꯣ ꯇꯦꯟ ꯄꯥꯔꯁꯦꯟꯗꯣ ꯑꯩꯁꯨ ꯌꯥꯎꯔꯅꯤ ꯑꯗꯨꯗ
ꯍꯣꯏ ꯅꯪꯁꯨ ꯌꯥꯎꯔꯗꯤ ꯐꯔꯅꯦ ꯄꯩꯁꯥꯒ ꯄꯥꯏꯔꯗꯤ ꯀꯅꯥ ꯈꯪ ꯅꯪꯁꯨ ꯍꯣꯜꯂꯛꯀꯅꯤꯗ
ꯍꯣꯡꯔꯣꯏꯗ ꯑꯩꯗꯤ ꯍꯣꯡꯔꯣꯏꯗ
ꯑꯇꯥꯡ ꯑꯇꯥꯡꯕ ꯁꯤꯠ ꯇꯧꯕ ꯍꯧꯔꯅꯤ ꯀꯩ ꯀꯩꯅꯣ ꯃꯤ ꯈꯨꯟꯒꯤ ꯑꯣꯏꯒꯦꯔꯥ ꯀꯅꯩ ꯀꯩ ꯑꯣꯏꯒꯦꯔꯥ ꯌꯦꯡꯕ ꯊꯟ ꯊꯅꯕ ꯍꯧꯒ꯭ꯔꯅꯤ
ꯇꯧꯔꯣꯏꯌꯦ ꯑꯩꯈꯣꯏꯗꯤ ꯑꯗꯨꯒꯨꯝꯕ ꯃꯤ ꯑꯣꯏꯔꯣꯏꯌꯦ ꯑꯗꯨꯕꯨꯗꯤꯅꯦ ꯑꯗꯨ ꯀꯃꯥꯏꯅ ꯇꯧꯕ ꯈꯣꯏꯗꯣ ꯑꯔ ꯀꯩꯅꯣ ꯔ ꯎꯝ ꯏꯁꯣꯔꯗ ꯌꯥꯝ ꯆꯥꯡꯗꯕ ꯃꯤꯈꯣꯏꯅꯦ꯫ ꯑꯗꯨ ꯇꯕ ꯑꯩꯈꯣꯏꯗꯣ ꯑꯁꯦꯡꯕ ꯌꯨꯝ ꯑ ꯄꯩꯁꯥ ꯄꯥꯏꯔꯁꯨꯅꯦ ꯑꯥꯏ ꯏꯁꯣꯔꯗ ꯌꯥꯝ ꯆꯪꯕ ꯍꯣꯏꯗꯣ ꯑꯗꯨꯈꯣꯏꯗꯤ ꯑꯗꯨꯃꯥꯏꯅ ꯇꯧꯗꯕꯅꯦ ꯑꯁꯦꯡꯕ
ꯍꯣꯏ ꯑꯗꯨꯅꯦ ꯑꯦ ꯑꯗꯨꯗꯤ ꯈꯔꯁꯨ ꯂꯩꯅꯤ ꯑꯗꯨꯕꯨ ꯑꯌꯥꯝꯕꯅ ꯄꯩꯁꯥꯕꯨ ꯄꯥꯏꯗꯤ ꯂꯣꯏ ꯀꯥꯎꯊꯣꯛꯄꯅꯦꯕ꯫
ꯗꯨꯃꯥꯏꯅ ꯍꯥꯏꯌꯦ ꯑꯗꯨꯒꯤꯅꯦ꯫ ꯑꯋꯥꯕꯈꯛ ꯑꯋꯥꯕ ꯃꯇꯝ ꯈꯛꯇ ꯑꯔ ꯏꯁꯣꯔꯗ ꯂꯥꯛꯀꯅꯨ ꯍꯥꯏꯔꯤꯗꯣ ꯏꯁꯣꯔꯗ ꯑ ꯋꯥꯕ ꯃꯠ ꯃꯇꯝꯗꯁꯨ ꯅꯨꯡꯉꯥꯏꯕ ꯃꯇꯝꯗꯁꯨ ꯏꯁꯣꯔꯕꯨ ꯑꯗꯨꯝ ꯅꯤꯡꯁꯤꯡꯂꯒ ꯂꯩꯌꯣ ꯍꯥꯏꯔꯤꯗꯣ ꯑꯗꯨꯒꯤꯅꯦ꯫
ꯂꯥꯏꯔꯕ ꯃꯤꯁꯤꯡꯅ ꯅ ꯅꯪꯉꯣꯟꯗ ꯂꯥꯑꯗꯤ ꯈꯔ ꯃꯇꯦꯡ ꯄꯥꯡꯕꯤꯌꯣ ꯍꯥꯏꯔꯗꯤ ꯅꯪ ꯀꯩ ꯇꯧꯒꯅꯤ꯫
ꯄꯥꯡꯒꯅꯤ
ꯥꯍꯥꯟ ꯍꯟꯊꯅ ꯌꯦꯡꯂꯣꯢꯗ꯭ꯔꯣ꯫
ꯍꯥ ꯌꯔꯣꯏ
ꯋꯥꯈꯜ ꯋꯥꯈꯜꯗ ꯂꯩꯕꯅꯤ ꯏꯁꯥ ꯏꯁꯥꯗ ꯂꯩꯕꯅꯤꯗ꯫
ꯎꯝ ꯑꯩꯗꯤꯅꯦ ꯑꯣ
ꯎꯝ ꯍꯥꯏꯔꯣ ꯍꯥꯏꯔꯣ
ꯑꯩꯗꯤꯅꯦ ꯃꯤ ꯑ ꯀꯩꯅꯣ ꯇꯧꯕ ꯈꯣꯏꯗꯣ ꯎꯔꯗꯤ ꯌꯥꯝ ꯅꯨꯡꯁꯤꯕꯅꯦ꯫ ꯅꯪꯗꯤ ꯅꯪꯗꯤ ꯑꯗꯨꯃꯥꯏꯅ ꯇꯧꯗ꯭ꯔꯣ ꯅꯪ ꯋꯥꯈꯜꯗ ꯇꯣ ꯐꯠꯇꯕ ꯑꯗꯨꯝ ꯈꯟꯕꯒꯤꯅꯦ ꯅꯪꯗꯣ꯫
ꯑꯁ ꯑꯗꯨ ꯑꯗꯨ ꯑꯩꯖ ꯑꯩꯖꯨ ꯃꯤꯅꯨꯡꯁꯤ ꯍꯩꯗ ꯑꯩꯗꯤꯀꯣ ꯇꯁꯦꯡꯅ ꯍꯥꯏꯗꯤꯀꯣ ꯍꯣꯁꯄꯤ ꯏꯇꯥꯎ ꯍꯣꯁꯄꯤꯇꯥꯜꯗꯤ ꯆꯠꯄ ꯌꯥꯗ꯭ꯔꯦ ꯑꯩꯗꯤ ꯇꯁꯦꯡꯅ ꯍꯥꯏꯒꯦ꯫ ꯀꯩꯒꯤꯅꯣ ꯍꯥꯏ ꯀꯥꯟꯗ ꯍꯣꯁꯄꯤꯇꯥꯜꯗꯗꯤ ꯑꯅꯥꯕ ꯈꯣꯏ ꯂꯣꯏ ꯂꯥꯛꯄꯅꯤꯅꯀꯣ ꯃꯣꯏ ꯃꯁꯥ ꯁꯥꯢꯒꯤ ꯑꯅꯥꯕꯖꯨ ꯌꯦꯡꯕꯤꯔꯤ ꯑꯁ ꯅꯨꯡꯁꯤ ꯃꯇꯦꯡꯗꯤ ꯄꯥꯡꯅꯤꯡꯕ ꯑꯗꯨꯕꯨ ꯄꯥꯡꯕ ꯉꯝꯗꯕꯗꯣ꯫
ꯎꯝ
ꯑꯗꯨꯃꯥꯏꯅ ꯇꯧꯋꯦꯕ ꯑꯩꯗꯤ ꯍꯣꯁꯄꯤꯇꯥꯜ ꯆꯠꯂꯗꯤ ꯏꯁꯥ ꯁꯣꯟꯊꯔꯛꯏꯕ ꯑꯩꯗꯤ ꯌꯥꯗꯦꯕ ꯆꯠꯄ ꯌꯥꯗꯦꯕ ꯑꯩꯗꯤ꯫
ꯎꯝ
ꯑꯍ ꯑꯍꯟ ꯂꯃꯟꯁꯤꯡꯕꯨꯁꯨ ꯑꯍꯜ ꯂꯃꯟ ꯀꯥꯞꯂꯒ ꯂꯩꯕꯗꯣ꯫ ꯑꯗꯨꯁꯨ ꯌꯦꯡꯕ ꯉꯝꯗꯦ꯫ ꯃꯤ ꯈ꯭ꯔꯅ ꯑꯍꯜ ꯂꯃꯟꯕꯨ ꯊꯤꯅ ꯉꯥꯡꯕ ꯈꯣꯠꯄ ꯇꯧꯕꯗꯨꯅ ꯑꯗꯨꯁꯨ ꯌꯦꯡꯕ ꯉꯝꯗꯦ ꯑꯍꯜ ꯂꯃꯟꯕꯨ ꯆꯩꯥ ꯕ ꯈꯣꯠꯄ ꯑꯗꯨꯁꯨ ꯌꯦꯡꯕ ꯉꯝꯗꯦ ꯑꯩꯗꯤ
ꯀꯅꯥꯅ ꯌꯦꯡꯕ ꯉꯝꯗꯣꯏꯅꯣ ꯃꯤ ꯈ꯭ꯔꯕꯨꯗꯤ ꯌꯥꯝ ꯐꯠꯇꯕ ꯂꯩꯕꯅꯦ ꯍꯣꯏ꯫ ꯑꯗꯣ ꯑꯈꯣꯏꯗꯤ ꯑꯗꯨꯒꯨꯝꯕꯅꯤ ꯅꯠꯇꯦꯗꯅ꯫
ꯎꯝ ꯐꯩꯅꯦꯁ ꯅꯁꯦ ꯑꯟꯊꯣꯛꯅ ꯄꯥꯝꯃꯨꯏꯗ ꯑꯩꯁꯦ꯫
ꯏꯁ ꯄꯥꯝꯔꯝꯅꯤ ꯄꯥꯝꯔꯝꯅꯤ ꯃꯆꯤꯟ ꯊꯤꯕꯒꯤ ꯄꯥꯝꯕ ꯍꯣ ꯅꯨꯄꯤ ꯑꯐꯕ ꯐꯪꯅꯤꯡꯉꯗꯤꯅꯦ
ꯎꯝ
ꯍꯧꯖꯤꯛꯅ ꯊꯤꯒꯗꯕ ꯑꯗꯨꯒ ꯅꯨꯡꯁꯤꯔꯒ ꯂꯩꯒꯗꯕ ꯑꯣ ꯍꯧꯖꯤꯛꯇꯤ ꯑꯩ ꯃꯥꯕꯨ ꯂꯧꯕ ꯌꯥꯔꯅꯤ ꯑꯩ ꯃꯥꯕꯨ ꯑꯣ ꯌꯣ ꯌꯣꯠ ꯄꯤꯕ ꯌꯥ ꯑꯣꯢ ꯃꯥꯕꯨ ꯅꯨꯡꯉꯥꯏꯅ ꯊꯝꯕ ꯌꯥꯔꯅꯤ ꯍꯥꯏꯔꯀꯥꯟꯗ ꯂꯥꯎꯒꯗꯕ
ꯑꯁ ꯑꯗꯨꯝꯥꯏꯅ ꯑꯗꯨꯃꯥꯏꯅ ꯇꯧꯗꯧꯕꯅꯤ
ꯅꯠꯇ꯭ꯔꯗꯤ ꯎꯝ ꯅꯨꯄꯤꯁꯦ ꯄꯪꯅꯨꯡ ꯅꯨꯡꯁꯤꯕ ꯌꯥꯗꯦ ꯅꯣꯢ ꯅꯨꯄꯤ ꯐꯖꯔꯦꯅ ꯄꯪꯅꯨꯡ ꯅꯨꯡꯁꯤꯔꯗꯤꯅꯦ ꯅꯪ ꯅꯨꯡꯁꯤꯕ ꯃꯁꯛꯁꯨꯨ ꯈꯪꯉꯔꯣꯏ ꯑꯗꯨ ꯑꯣꯏꯔꯗꯤ ꯅꯨꯄꯤ ꯑꯃꯨꯛꯀ ꯎꯔꯗꯤ ꯑꯃꯨꯛꯀ ꯄꯥꯝ ꯑꯃꯨꯛꯀ ꯄꯥꯝ ꯇꯧꯔꯅꯤ ꯑꯗꯨꯒꯤꯅꯦꯅꯦ ꯐꯖꯅ ꯌꯦꯡꯒꯗꯕ ꯑꯗꯨꯒ ꯁꯤ ꯅꯨꯄꯤꯁꯦ ꯑꯩ ꯄꯥꯝꯕ ꯃꯥꯜꯂꯦ ꯃꯥꯒꯤ ꯑ ꯃꯑꯣꯡꯁꯦ ꯑꯗꯨ ꯇꯥꯎꯁꯦ ꯂꯣꯏꯅꯃꯛ ꯑꯩ ꯄꯥꯝꯕ ꯅꯨꯄꯤ ꯑꯣꯏꯔꯦ ꯍꯥꯏꯔꯀꯥꯟꯗ ꯎꯝ ꯑꯈꯣꯏ ꯑꯅꯤ ꯅꯨꯡꯁꯤꯁꯦ ꯍꯥꯏꯒꯗꯕ ꯈꯪꯕ꯭ꯔꯥ
ꯌꯥꯔꯛꯇ꯭ꯔꯗꯤ
ꯌꯥꯔꯛꯇ꯭ꯔꯗꯤꯅꯦ ꯅꯨꯄꯤꯗꯤꯅꯦ ꯅꯪꯅ ꯌꯥꯝ ꯐꯕ ꯃꯤ ꯑꯣꯏꯔꯗꯤ ꯎꯝ ꯃꯥꯅ ꯅꯨꯡꯁꯤꯅꯤꯡꯗ꯭ꯔꯁꯨ ꯅꯪꯅ ꯑꯗꯨꯝ ꯅ ꯑꯐꯕꯗꯣ ꯑꯗꯨꯝ ꯎꯠꯄꯤꯕ ꯎꯠꯄꯤꯕ ꯇꯧꯔꯗꯤ ꯅꯨꯄꯤꯗꯤ ꯑꯗꯨꯝ ꯅꯨꯡꯁꯤꯕꯅꯦ
ꯑꯗꯨꯗꯤ ꯅꯪꯉꯣꯟꯗ ꯑꯃꯨꯛ ꯅꯪꯉꯣꯟꯗ ꯇꯧꯔꯒꯦ
ꯑꯩ ꯑꯩꯒꯤ ꯁꯥꯏ ꯂꯩꯌꯦ ꯑꯩꯒꯤ ꯁꯥꯏ ꯅꯠꯇꯅ ꯑꯩ ꯅꯨꯄꯥ ꯑꯇꯣꯞꯄ
ꯅꯨꯄꯥ ꯑꯇꯣꯞꯄ ꯂꯩꯁꯨ ꯑꯩ ꯑꯗꯨꯝ ꯅꯨꯡꯁꯤꯔꯒ ꯅꯪꯉꯣꯟ ꯇꯥ ꯑꯗꯨꯝ ꯇꯛꯔꯒ ꯂꯩꯔꯗꯤ ꯅꯪ ꯀꯃꯥꯏ ꯇꯧꯒꯅꯤ ꯅꯅꯥꯛꯇ ꯂꯛꯑꯒ ꯅꯪ ꯑꯩꯕꯨ ꯅꯨꯡꯁꯤꯌꯣ ꯅꯨꯡꯁꯤꯗ꯭ꯔꯗꯤ ꯑꯩ ꯏꯊꯟꯇ ꯁꯤꯔꯒꯦ ꯈꯣꯠꯂꯒꯦ ꯍꯥꯏꯔꯗꯤ ꯅꯪ ꯀꯃꯥꯏ ꯇꯧꯅꯤ
ꯌꯥꯔꯣꯏꯌꯦ ꯌꯥꯔꯣꯏꯌꯦ
ꯑꯗꯨꯗꯤ ꯅꯪꯒꯤꯗꯃꯛꯇ ꯁꯤꯔꯗꯤ
ꯀꯩ ꯍꯥꯢꯕ
ꯅꯪ ꯅꯪꯒꯤ ꯅꯪꯒꯤꯗꯃꯛꯇ ꯁꯤꯕꯤꯔꯗꯤ ꯅꯪ ꯀꯃꯥꯏꯅ ꯇꯧꯅꯤ ꯑꯗꯨꯝ ꯀꯤꯔꯒ
ꯑꯗꯨ ꯀꯨꯝꯕ ꯕ꯭ꯂꯦꯛꯃꯦꯜ ꯇꯧꯕ ꯑꯗꯨꯗꯤ ꯅꯨꯡꯁꯤꯕ ꯅꯠꯇꯦꯍꯦ ꯑꯗꯨꯕꯨꯗꯤ ꯕ꯭ꯂꯦꯛꯃꯦꯜꯒꯨꯝꯕ ꯇꯧꯕꯗꯨꯗꯤ ꯅꯨꯡꯁꯤꯕ ꯅꯠ
ꯑꯗꯨ ꯑꯗꯨ ꯑꯣꯏꯔꯁꯨ ꯅꯨꯡꯁꯤꯃꯟꯕꯒꯤ ꯍꯥꯏꯕꯅꯤꯗ ꯇꯧꯐꯝ ꯈꯪꯗꯗꯅ ꯅꯨꯡꯕꯨ ꯅꯨꯡꯕꯨꯁꯤꯗꯤꯀꯣ ꯎꯝ ꯅꯨꯡꯕꯨ ꯅꯨꯡꯁꯤꯔꯗꯤꯀꯣ ꯀꯩ ꯀꯩ ꯍꯥꯏꯁꯤꯔꯥ ꯏꯁꯥꯗꯀꯣ ꯀꯩ ꯀꯩꯅꯣ ꯐꯥꯎ ꯐꯥꯎꯖꯤꯜꯂꯛꯄꯅꯦ ꯑꯗꯨꯝ ꯁꯤꯃꯜꯂꯗꯤ ꯊꯃꯣꯏꯁꯦ ꯄꯨꯕ ꯉꯝꯗꯕꯅꯦ
ꯍꯣꯏ ꯈꯪꯉꯦ ꯑꯗꯨ ꯑꯣꯏꯔꯁꯨꯅꯦ
ꯈꯔ ꯌꯦꯡꯒꯗꯕꯅꯤ
ꯑꯗꯨ ꯑꯣꯏꯔꯁꯨ ꯌꯥꯗꯦ
ꯢꯁ ꯌꯥ